ꯀꯃꯥꯏ ꯇꯧꯔꯤꯒꯦ
ꯂꯥꯝꯕꯤ ꯆꯠꯂꯤꯅꯦ
ꯍꯥꯥ
ꯂꯝꯕꯤ ꯆꯠꯂꯤꯕ ꯑꯣ ꯀꯥꯝꯅꯕ
ꯖꯣꯞ ꯀꯠ ꯆꯠꯄ꯭ꯔꯣ ꯌꯥꯝ ꯅꯛꯄ꯭ꯔꯥ
ꯎꯝ ꯌꯥꯝ ꯅꯛꯇꯦ ꯅꯪꯗꯤ ꯍꯜꯂꯛꯑꯕꯣ
ꯑꯁ ꯑꯩ ꯑꯥ ꯕꯖꯥꯔꯗ ꯂꯩꯕꯅꯦ ꯑꯩ
ꯍꯜꯂꯛꯇ꯭ꯔꯤꯕꯣ
ꯑꯥ ꯋꯥꯠꯂꯤꯗ
ꯑꯩ ꯄꯣꯠ ꯌꯥꯝ ꯂꯧꯕ ꯃꯥꯜꯂꯦꯍꯦ ꯅꯪꯁꯦ
ꯅꯠꯇꯦ ꯑꯩ ꯑ ꯕꯖꯥꯔꯗ ꯀꯩ ꯍꯥꯏꯗꯣꯏꯅꯣ ꯁꯣꯔꯨꯝ ꯍꯥꯏꯗꯣꯏꯔꯥ ꯗꯨꯀꯥꯟ ꯍꯥꯏꯗꯣꯏꯔꯥ ꯐꯝꯕ
ꯑꯣ ꯑꯣ ꯑꯣ ꯑꯣ ꯅꯣꯡꯃ ꯂꯥꯛꯄ ꯇꯥꯔꯦ ꯑꯗꯨꯗꯤ
ꯂꯥꯛꯑꯣ ꯂꯥꯛꯑꯣ
ꯐ꯭ꯔꯤꯗ ꯄꯤꯒꯗ꯭ꯔꯣ
ꯐ꯭ꯔꯤꯗꯁꯨ ꯑꯩ ꯑꯩ ꯑꯩ ꯂꯩꯔꯤꯁꯦ ꯍꯣꯁꯇꯦꯜꯗ ꯂꯩꯕꯅꯦ
ꯑꯥ
ꯍꯣꯁꯇꯦꯜꯗ ꯂꯩꯕꯅꯦꯕ ꯑꯩ ꯂꯩꯕꯁꯦ
ꯑꯣ ꯍꯣꯜꯁꯦꯜꯗ ꯐ꯭ꯔꯤꯗ
ꯍꯣꯏ ꯅꯪ ꯄꯣꯠ ꯑꯃ ꯂꯧꯔꯗꯤ ꯐ꯭ꯔꯤꯗ ꯄꯤꯕꯤꯒꯦ
ꯑꯣꯍꯣ ꯍꯣ ꯑꯃ ꯐ꯭ꯔꯤꯗ ꯄꯤꯒꯦꯕ
ꯑꯥ
ꯑꯣ
ꯂꯥꯎꯑꯣꯅꯦ ꯕꯤꯖꯤ ꯇꯥꯎ ꯂꯥꯎꯑꯣꯅꯦ
ꯀꯩ ꯅꯣꯡꯃꯥ ꯂꯥꯛꯀꯦꯅꯦ
ꯎꯝ ꯏꯃꯨꯡ ꯃꯅꯨꯡꯒꯤ ꯀꯩ ꯀꯩ ꯑꯥ ꯌꯥꯏ ꯁꯤꯖꯤꯟꯅꯕꯗꯣ
ꯑꯥ
ꯑꯥ-ꯑꯗꯨ ꯂꯩꯕ ꯅꯠꯇ꯭ꯔꯒ ꯀꯃꯥꯏꯅ ꯇꯧꯅꯤ ꯑꯩꯈꯣꯏ ꯌꯨꯝꯗ ꯁꯤꯖꯤꯟꯅꯕꯗꯣ
ꯎꯨꯝ
ꯄꯣꯠ ꯆꯩ ꯑꯦꯂꯦꯛꯇ꯭ꯔꯣꯅꯤꯛꯁ ꯀꯩꯒꯤꯗꯣ ꯋꯥꯁꯤꯡ ꯃꯦꯆꯤꯟ ꯐ꯭ꯔꯤꯖ ꯔꯥꯏꯁ ꯀꯨꯀꯔ ꯃꯌꯥꯝ ꯂꯩꯗꯅ ꯒ꯭ꯔꯥꯏꯟꯗꯔꯒꯨꯝꯕ ꯑꯗꯨꯗꯣ ꯁꯦꯗꯣ ꯑꯣꯏꯅ ꯂꯩꯕ
ꯍꯣꯏ-ꯍꯣꯏ ꯄꯥꯝ ꯄꯥꯝꯕꯕꯨꯗꯤ ꯄꯥꯝꯃꯦ ꯑꯗꯨ ꯍꯧꯖꯤꯛ ꯂꯧꯕ ꯌꯥꯗꯕꯅꯤꯅ ꯎꯄꯥꯏ ꯂꯩꯇꯦ ꯍ ꯍ ꯍꯥ
ꯎꯝ ꯑꯗꯨꯅꯦ ꯏꯔꯥꯡꯅ ꯐꯠꯇꯕꯅꯦ
ꯎꯨꯝ
ꯂꯧꯅꯤꯡꯅꯁꯨ ꯌꯨꯝ ꯐꯥꯎ ꯊꯤꯜꯂꯒ ꯆꯠꯄꯗꯣ ꯏꯔꯥꯡ ꯂꯩ ꯏꯔꯥꯡ ꯂꯩꯕꯅꯤ ꯏꯔꯥꯡ ꯂꯩꯗꯣꯏꯗꯤ ꯑꯩꯈꯣꯏꯅ ꯑꯥ ꯑꯩꯈꯣꯏ ꯂꯩꯔꯤꯕ ꯍꯣꯜꯁꯦꯜꯁꯦ ꯍꯣꯝ ꯗꯤꯂꯤꯚꯔꯤ ꯑꯣꯏꯒꯅꯦꯕ ꯌꯨꯝꯐꯥꯎ
ꯄꯨꯡ ꯀꯌꯥ ꯄꯨꯡ ꯀꯌꯥꯗ ꯌꯨꯝꯍꯟꯗꯧꯕ
ꯑꯩ ꯁꯤꯛꯁ ꯊꯥꯔꯇꯤꯗ ꯍꯟꯗꯣꯕ
ꯑꯣ ꯑꯣ ꯌꯥꯝ ꯊꯦꯡꯅ ꯍꯜꯂꯛꯑꯅꯤ ꯑꯗꯨꯗꯤ
ꯎꯨꯝ ꯑꯗꯨꯝ ꯌꯥꯏꯗ
ꯏꯅꯥꯎ ꯅꯨꯄꯤꯅ ꯆꯥꯛ ꯏꯟꯁꯥꯡ ꯊꯣꯡꯒꯗꯕꯅꯤꯅ ꯍꯥꯏꯕꯗꯨꯔꯥ ꯅꯥꯎ ꯅꯨꯄꯤꯅ ꯆꯥꯛ ꯏꯟꯁꯥꯡ ꯊꯣꯡꯒꯗꯧꯕꯅꯤꯅ ꯍꯥꯏ ꯍꯥꯏꯕꯗꯨꯔꯥ
ꯑꯥ ꯃꯥ ꯑꯩ ꯍꯜꯂꯛꯑꯀꯥꯟꯗ ꯆ-ꯆꯥꯛ ꯊꯣꯡꯂꯝꯃꯅꯤ
ꯑꯥ
ꯑꯗꯨꯝ ꯊꯦꯡꯅꯥ ꯊꯦꯡꯅꯥ ꯆꯥꯛ ꯊꯦꯡꯅ ꯆꯥꯏ ꯊꯦꯡꯅ ꯊꯣꯡꯉꯦ ꯑꯗꯨꯝ ꯇꯧꯅꯤ ꯀꯩꯝ ꯀꯥꯏꯗꯦꯗꯥ ꯑꯩꯒꯤꯗꯤ
ꯑꯣ-ꯑꯣ ꯅ ꯅꯕꯥꯅꯤ ꯈꯛꯇ ꯂꯩꯕ꯭ꯔꯥ
ꯑꯥ ꯑꯦ ꯀꯥꯔꯗ ꯕ꯭ꯔꯔꯖꯤꯜꯒꯤ ꯐ꯭ꯂꯦꯛ ꯊꯦꯠꯂꯒ ꯆꯠꯈ꯭ꯔꯦꯅꯦ
ꯑ ꯍꯤ ꯍꯤ ꯇꯥꯟꯅꯑꯣ ꯑꯗꯨꯗꯤ
ꯑꯥꯁ ꯌꯥꯗ
ꯎꯨꯍ
ꯏꯃꯨꯡ ꯃꯅꯨꯡꯒꯤ ꯀꯩꯀꯩ ꯑꯥ ꯂꯣ ꯂꯣꯟꯅꯤꯡꯕ ꯂꯩꯥꯔꯗꯤ ꯏꯔꯥꯡ ꯏꯔꯥꯡ ꯐꯔꯀꯥꯟꯗ ꯂꯧꯅꯤꯡꯕ ꯂꯩꯔꯗꯤ ꯍꯥꯏꯔꯛꯎꯀꯣ
ꯍꯣ ꯍꯣꯏ ꯍꯥꯏꯔꯛꯀꯦ ꯍꯥꯏꯔꯛꯀꯦ ꯎꯝ ꯁꯨꯛꯁꯣꯏ ꯁꯣꯏꯗꯅ ꯂꯥꯛꯀꯦ
ꯂꯥꯛꯑꯣ ꯂꯥꯛꯑꯣ
ꯑꯩ ꯑꯩ ꯂꯥꯛꯑꯗꯤꯀꯣ
ꯑꯥ
ꯑꯥ ꯗꯨꯀꯥꯟꯒꯤ ꯄꯣꯠꯁꯨ ꯂꯧꯒꯅꯤ ꯅꯪꯁꯨ ꯂꯧꯒꯅꯤ
ꯂꯣꯏꯅ ꯄꯨꯔ ꯆꯠꯀꯅꯤ
ꯄꯨꯔꯣ ꯄꯨꯔꯣ
ꯁꯤꯠꯄꯔꯥ ꯄꯣꯠꯇꯤ ꯁꯤꯠꯄꯔꯥ
ꯄꯣꯠ ꯑꯝ ꯑꯩꯈꯣꯏ ꯃꯃꯥꯡꯒꯤꯁꯦ ꯑꯩꯈꯣꯏꯒꯤ ꯗꯨꯀꯥꯟ ꯑꯍꯨꯝ ꯁꯨꯑꯦꯕ ꯁꯣꯔꯨꯝꯗꯣ
ꯎꯝ
ꯃꯅꯤꯡ ꯃꯅꯤꯡꯗꯅꯦ ꯑꯩꯈꯣꯏꯅ ꯂꯩꯕꯁꯦ ꯃꯃꯤꯡ ꯃꯃꯥꯡꯅꯦꯕ ꯃꯅꯤꯡꯗ ꯑꯅꯤ ꯂꯩꯕ
ꯑꯣ
ꯑꯩꯈꯣꯏ ꯃꯃꯥꯡꯗ ꯂꯩꯕꯁꯤꯅ ꯑꯥ ꯎꯝ ꯗꯨꯀꯥꯟ ꯅꯤꯌꯔꯕꯥꯏꯗ ꯀꯩꯅꯣ ꯂꯩꯗꯕꯗꯣ ꯐ꯭ꯔꯦꯁ ꯇꯧꯕ ꯁꯦꯝꯁꯦ ꯑꯗꯨ ꯑꯗꯥ ꯌꯣꯟꯕꯗꯣ ꯂꯩꯇꯕ ꯑꯗꯣ ꯃꯅꯤꯡ ꯃꯅꯤꯡꯒꯤꯗꯤ ꯃꯌꯥꯝ ꯂꯩꯕ ꯑꯗꯨꯝ ꯂꯧꯕ ꯀꯩ ꯀꯩꯅꯣꯒꯨꯝ ꯌꯦꯡꯉꯒ ꯂꯥꯛꯄꯗꯣ ꯑꯗꯨꯝ ꯃꯣꯏ ꯃꯣꯏ ꯃꯅꯤꯡꯗꯅ ꯑꯗꯨꯝ ꯃꯤ ꯈꯔ ꯂꯥꯛꯄ ꯑꯩꯈꯣꯏꯒꯤꯅ ꯐꯖꯅ ꯂꯥꯛꯇꯕ
ꯑꯣ
ꯄꯣꯁꯦꯕ ꯍꯥꯏꯕ ꯈꯛꯇꯅꯤꯗ
ꯎꯝ ꯅꯣꯏꯗꯤ ꯊꯕꯛ ꯂꯩꯅꯦ ꯈꯔ ꯐꯩꯅꯦ ꯑꯩꯈꯣꯏꯗꯤ ꯇꯧꯅꯤꯡꯉꯥꯏꯁꯨ ꯂꯩꯇꯦꯅꯦ
ꯆꯤꯡꯗ ꯂꯩꯕꯗꯨꯅ ꯊꯕꯛ ꯌꯥꯝꯕꯅꯦ
ꯊꯕꯛꯄꯨꯗꯤ ꯂꯩꯔꯤ ꯑꯗꯨ ꯍꯨꯃꯥꯡ ꯊꯣꯛꯄ ꯊꯕꯛ ꯉꯥꯛꯇꯅꯤꯅ ꯁꯤ ꯁꯣꯝꯗꯗꯤ
ꯍꯥꯥ
ꯍꯨꯃꯥꯡ ꯊꯣꯛꯄ ꯊꯕꯛ ꯉꯥꯛꯇꯅꯤꯅ
ꯑꯥ ꯑꯗꯨꯅ
ꯎꯄꯥꯏ ꯂꯩꯇꯦ
ꯖꯣꯕ ꯀꯔꯥꯠꯁꯦ ꯍꯧꯖꯤꯛꯐꯥꯎ ꯂꯣꯏꯗ꯭ꯔꯤꯕꯇꯥ ꯍꯥꯏꯔꯤꯁꯦ
ꯎꯝ ꯂꯣꯏꯗ꯭ꯔꯤ
ꯎꯝ ꯍꯧꯖꯤꯛꯅ ꯑꯔꯣꯏꯕ ꯑꯣꯏꯗꯧ ꯃꯥꯜꯂꯤꯅ ꯑꯗꯨꯗꯤ
ꯎꯝ ꯄꯨꯡ ꯀꯌꯥꯗꯒꯤ ꯍꯧꯕ꯭ꯔꯥ ꯅꯣꯏ ꯊꯕꯛꯇꯣ
ꯑꯦꯠ ꯊꯥꯔꯇꯤꯗ
ꯑꯣ ꯑꯣ ꯉꯁꯥꯏ ꯂꯝꯕꯤ ꯆꯠꯂꯝꯃꯦ ꯍꯥꯏꯕꯗꯨ ꯗꯨꯀꯥꯟꯗ ꯂꯩꯔꯝꯕ ꯃꯥꯜꯂꯦꯅꯦ ꯍꯥ
ꯂꯩꯕꯅꯦ
ꯂꯝꯕꯤ ꯆꯠꯂꯦꯟ ꯂꯝꯕꯤ ꯆꯠꯂꯦꯟ ꯍꯥꯏꯔꯛꯏꯅꯦ ꯑꯩꯉꯣꯟꯗꯗꯤ
ꯅꯪꯅ ꯊꯖꯔꯤꯕ
ꯒꯥꯔꯤ ꯃꯈꯣꯜꯁꯨ ꯇꯥꯕꯅꯤꯅ ꯊꯖꯕ ꯇꯥꯕꯅꯤꯅꯦ ꯃꯤꯁꯨ
ꯍꯧꯖꯤꯛꯁꯨ ꯐꯖꯅ ꯇꯥꯔꯝꯒꯅꯤ꯫
ꯑꯣ ꯇꯥꯏꯑꯦ
ꯁꯣꯔꯣꯛ ꯁꯣꯔꯣꯛ ꯃꯇꯥꯏꯗ ꯑꯣꯏꯕꯅꯤꯅ ꯌꯥꯗꯦꯅꯦ ꯇꯧꯔꯤꯁꯦ꯫
ꯎꯝ꯫ ꯇꯥꯕ ꯇꯥꯕꯅꯤꯅꯦ ꯎꯄꯥꯏ ꯂꯩꯇꯦꯅꯦ꯫ ꯂꯝꯕꯤ ꯃꯅꯥꯛꯇ ꯐꯝꯕꯅꯤꯅꯀꯣ ꯎꯄꯥꯏ ꯂꯩꯇ꯭ꯔꯦ
ꯃꯤ ꯀꯌꯥ ꯐꯝꯕ꯭ꯔꯥ ꯅꯣꯏꯗ
ꯍꯥꯥ
ꯃꯤ ꯀꯌꯥ ꯐꯝꯕ꯭ꯔꯣ
ꯑꯍꯨꯝ ꯏꯁꯇꯥꯐ ꯑꯍꯨꯝ
ꯎꯝ ꯅꯨꯄꯤ ꯉꯥꯛꯇ
ꯑꯩ ꯅꯨꯄꯤ ꯏꯇꯣꯝꯗꯅꯦ ꯃꯃꯥꯡꯒꯤ
ꯑꯁ ꯅꯨꯄꯤ ꯉꯥꯛꯇ ꯐꯝꯕꯗꯤ ꯌꯥꯔꯣꯏ ꯇꯧꯔꯤꯁꯦ
ꯀꯩꯒꯤ
ꯅꯠꯇꯦ ꯑ ꯑꯁꯤꯗꯗꯤ ꯎꯝ ꯐ꯭ꯔꯤꯖꯀꯨꯝꯕ ꯋꯥꯁꯤꯡ ꯃꯦꯆꯤꯟꯒꯨꯝꯕ ꯑꯆꯧ ꯑꯆꯧꯕ ꯂꯩꯗꯅ ꯑꯗꯨꯗ ꯄꯦꯛ ꯇꯧꯕ ꯊꯥꯡ ꯊꯥꯡꯕ ꯀꯩꯀꯩ ꯂꯩꯗꯅ ꯑꯗꯨꯝ ꯃꯤꯅ ꯂꯧꯒꯦ꯫ ꯈꯣꯠꯂꯦ ꯍꯥꯏꯔꯒꯥꯟꯗꯥ ꯌꯦꯡꯕꯗꯣ ꯑꯗꯨꯗ ꯌꯥꯗꯦꯕ ꯅꯨꯄꯤꯅ ꯈꯛꯇ ꯂꯩꯔꯒꯗꯤ꯫
ꯍꯪꯗꯣꯛ ꯍꯪꯗꫭꯛ ꯊꯥꯖꯤꯟ ꯇꯧꯕꯗꯀꯣ
ꯍꯥꯥ
ꯊꯥꯡꯗꯣꯛ ꯊꯥꯡꯖꯤꯟ ꯇꯧꯕꯗ ꯌꯥꯔꯣꯏꯕ
ꯑꯥ ꯅꯨꯄꯤ ꯑꯁ
ꯎꯝ ꯑꯗꯨꯗꯤ ꯅꯪꯁꯦ ꯃꯔꯛ ꯃꯔꯛꯇ ꯌꯥꯝ ꯋꯥꯔꯝꯅꯤꯅꯦ
ꯑꯁ ꯑꯩꯗꯤ ꯋꯥꯗꯦ꯫ ꯐ꯭ꯔꯤꯗ ꯅꯨꯃꯤꯠ ꯈꯨꯗꯤꯡ ꯄꯥꯎꯗꯦ ꯕꯣꯔꯗꯤꯡ ꯆꯨꯋꯦ ꯑꯗꯨꯒꯤ ꯇꯤꯚꯤ ꯌꯦꯡꯔꯒ ꯑꯗꯨꯝ ꯂꯩꯕ ꯇꯤꯕꯤ ꯌꯦꯡꯅꯤꯡꯗ꯭ꯔꯒ ꯏꯁꯩ ꯍꯣꯜꯗꯦꯑ ꯏꯁꯩ ꯇꯥꯔꯒ ꯂꯩꯕ꯫
ꯑꯁ ꯑꯗꯨꯗꯤ ꯅꯪꯁꯦ ꯐꯖꯅ ꯅꯨꯡꯉꯥꯏꯅꯦ
ꯎꯝ ꯑꯁ ꯐ꯭ꯔꯤ ꯑꯣꯏꯃꯥꯟꯕꯒꯤ ꯕꫭꯔꯤꯡ ꯆꯨꯋꯦ꯫
ꯎꯝ ꯎꯝ
ꯃꯔꯛ ꯃꯔꯛ ꯃ ꯃꯣꯏ ꯃꯇꯦꯡ ꯄꯥꯡꯕ ꯑꯗꯨ ꯈꯛꯇꯪꯅꯤꯗ ꯑꯩ ꯇꯧꯔꯤꯅꯤ ꯌꯥꯝ ꯇꯧꯗꯦ ꯑꯩꯗꯤ
ꯎꯝ ꯐꯥꯎ ꯂꯩꯔꯣꯅꯦ
ꯑꯥ ꯅꯦꯠ ꯋꯥꯛ ꯈꯔ ꯇꯠꯄ ꯃꯥꯜꯂꯦ
ꯁꯤ ꯈꯔ ꯅꯨꯡꯉꯥꯏꯗꯨꯕ ꯃꯥꯜꯂꯦ ꯅꯦꯔꯣ ꯂꯝꯕꯤꯁꯨ ꯆꯠꯄꯅꯤꯅꯀꯣ ꯀ ꯀ꯭ꯔꯥꯀ꯭ꯔꯨꯛ ꯀ꯭ꯔꯦꯛꯀ꯭ꯔꯨꯛ ꯀ꯭ꯔꯦꯛ ꯇꯧꯋꯦꯕ꯫
ꯇꯥꯋꯔ ꯂꯩꯕ꯭ꯔꯥ ꯅꯣꯏ ꯈꯨꯟꯗꯥ꯫
ꯇꯥꯋꯔ ꯂꯩꯌꯦ꯫
ꯑꯩꯅ ꯃꯄꯨꯅꯦ
ꯅꯥꯁꯥꯏꯗꯨ ꯊꯥꯎ ꯍꯥꯜꯂꯒ ꯅꯣꯏ ꯂꯣꯏꯁꯤꯟꯅꯕꯒꯤ ꯑꯋꯥ ꯃꯣꯏꯅ ꯊꯥꯎ ꯏꯁꯇꯣꯛ ꯇꯧꯕꯀꯣ
ꯎꯝ
ꯑꯗꯨ ꯍꯥꯞꯄꯤꯌꯣ ꯍꯥꯏꯅ ꯐꯣꯟ ꯇꯧꯔꯛꯄ
ꯑꯣ ꯅꯣꯏ ꯅꯣꯏ ꯌꯨꯝꯒ ꯅꯛꯄ꯭ꯔꯥ ꯑꯗꯨꯗꯤ
ꯍꯣꯏ ꯌꯨꯝꯅꯥꯏ ꯌꯨꯝꯗꯒꯤ
ꯑꯥ ꯑꯗꯨꯗꯤ ꯅꯣꯏ ꯑꯗꯨꯗꯤ ꯅꯦꯠꯋꯥꯛ ꯐꯖꯅ ꯅꯨꯡꯉꯥꯏꯔꯝꯅꯤꯅ ꯅꯣꯏ ꯅꯣꯏꯗꯤ
ꯍꯣꯏ ꯑꯩꯈꯣꯏꯗꯗꯤꯕꯨ ꯑꯩꯈꯣꯏꯗꯕꯨꯗꯤ ꯅꯨꯡꯉꯥꯏꯌꯦ
ꯅꯨꯡꯉꯥꯏꯇꯕ ꯃꯇꯝꯁꯨ ꯂꯩꯗ
ꯑꯩꯈꯣꯏꯗꯗꯤ ꯑꯁ ꯅꯤꯋꯥꯛ ꯅꯦꯠꯋꯥꯛ ꯇꯣ ꯋꯥꯏ ꯐꯠꯇꯦꯕ
ꯐꯥꯏꯚ ꯖꯤ ꯐꯪꯕꯅꯤꯅ ꯈꯔ ꯅꯨꯡꯉꯥꯏꯔꯕꯅꯤꯍꯦ
ꯐꯥꯏꯚ ꯖꯤ ꯈꯪꯗꯦ ꯐꯥꯏꯚ ꯖꯤ ꯈꯨꯟꯗꯥ ꯐꯪꯕꯥꯅꯤ ꯅꯣꯏꯗꯤ ꯐꯥꯏꯚ ꯖꯤ ꯐꯪꯕꯔ
ꯑꯩꯈꯣꯏ ꯃꯈꯥꯔꯣꯝꯗꯗꯤ ꯈꯔ ꯅꯨꯡꯉꯥꯏꯇꯕꯀꯣ ꯑꯗꯨꯒꯤ ꯇꯥꯕ꯭ꯔꯣ
ꯌꯧꯔꯕ
ꯇꯥꯏꯀꯣ
ꯑꯃꯇ ꯇꯥꯗꯔꯦ ꯅꯪ ꯈꯣꯜꯖꯦꯜ ꯗꯣ
ꯇꯥꯗ꯭ꯔꯕꯣ
ꯇꯥꯏ ꯇꯥꯏ ꯃꯔꯛ ꯃꯔꯛ ꯅꯪꯒꯤꯗꫭ ꯅꯦꯠ ꯋꯥꯛ ꯇꯠꯄ ꯑꯗꯨꯒꯤꯅꯤꯗ
ꯎꯝ ꯅꯦꯠ ꯋꯥꯔꯛꯁꯤ ꯈꯔ ꯅꯨꯡꯉꯥꯏꯗꯕ ꯃꯥꯜꯂꯦ ꯍꯥꯏꯗꯤ ꯈꯪꯗꯦ ꯃꯔꯛ ꯃꯔꯛꯇꯗꯤ ꯑꯗꯨꯝ
ꯅꯣꯏ ꯅꯣꯏ ꯈꯨꯟꯗꯣ
ꯑꯥ
ꯅꯣꯅꯦꯗꯒꯤ ꯌꯥꯝ ꯂꯥꯞꯄ꯭ꯔ
ꯂꯥꯞꯄꯦ ꯑꯥꯗꯅꯤ
ꯃꯊꯪ ꯀꯩꯀꯩꯅꯣ ꯂꯩꯕꯗꯣ ꯊꯧꯕꯥꯜ ꯅꯠꯇꯦ ꯀꯩ ꯀꯩ ꯍꯥꯏꯗꯣꯏ ꯎꯝ
ꯆꯤꯡꯈꯣꯡ ꯂꯣꯡ ꯍꯥꯏꯕ꯭ꯔꯥ ꯀꯩꯅꯣ ꯑꯃ ꯂꯩꯗꯥꯏꯅꯦ
ꯂꯩꯌꯦ ꯂꯩꯌꯦ ꯍꯣꯏ
ꯈꯪꯕꯔꯥ
ꯎꯝ
ꯑꯑꯗꯨꯗꯣ ꯃꯣꯏ ꯈꯨꯟꯗꯣ ꯅꯣꯏ ꯅꯣꯏ ꯅꯣꯏ ꯈꯨꯟꯅ ꯂꯥꯞꯄ꯭ꯔꯥ ꯃꯣꯏꯅ ꯂꯥꯞꯄ꯭ꯔꯕ
ꯃꯣꯏꯅ ꯂꯥꯞꯄꯦ
ꯃꯣꯏꯅ ꯅꯣꯏ ꯅꯣꯏ ꯅꯣꯏ ꯃꯃꯥꯡꯗ ꯀꯩ ꯈꯨꯟ ꯂꯩꯒꯦ
ꯑꯩꯈꯣꯏ ꯃꯃꯥꯡꯗꯔꯥ
ꯑꯥ
ꯌꯥꯝ ꯂꯩꯗ
ꯃꯆꯤꯟꯒꯨꯝꯕꯔ ꯀꯩ ꯀꯩꯗꯤ
ꯑꯗꯨꯗꯤ ꯂꯥꯞ ꯂꯥꯞ ꯅꯩ ꯑꯩꯈꯣꯏꯒ
ꯅꯣꯏ ꯃꯃꯥꯡꯔꯕ ꯅꯣꯏ ꯃꯅꯤꯡꯔꯕ
ꯑꯩꯈꯣꯏꯅ ꯃꯅꯤꯡ ꯑꯣꯏꯌꯦ
ꯑꯗꯨ ꯐꯖꯅ ꯂꯥꯞꯄꯦ ꯂꯩ ꯑꯗꯨꯗꯤ
ꯎꯝ ꯑꯥꯗꯅꯦ ꯑꯩꯈꯣꯏ
ꯒꯥꯔꯤꯗꯤ ꯐꯥꯎꯕ꯭ꯔꯥ
ꯍꯣꯏ ꯒꯥꯔꯤꯗꯤ ꯐꯥꯎꯋꯦ ꯒꯥꯔꯤ ꯒꯥꯔꯤ ꯐꯥꯎꯕꯒꯤꯅꯦ ꯇꯋꯥꯔ ꯇꯋꯥꯔ ꯌꯨꯡꯉꯛꯢꯗꯣ
ꯆꯨꯝꯃꯦ ꯆꯨꯝꯃꯦ
ꯎꯝ ꯎꯝ